ꯍꯜꯂꯣ ꯇꯥꯕ꯭ꯔꯣ ꯇꯥꯏꯌꯦ ꯍꯧꯒꯠꯇ꯭ꯔꯤꯕꯣ
ꯍꯧꯒꯠꯇ꯭ꯔꯤꯌꯦ ꯍꯧꯒꯠꯇ꯭ꯔꯤꯍꯦ ꯑꯩ
ꯀꯔꯤꯔꯥ ꯄꯨꯡ ꯇꯔꯥ ꯇꯥꯔꯦ ꯍꯧꯖꯤꯛꯐꯥꯎ ꯍꯧꯒꯠꯇ꯭ꯔꯤꯁꯤꯅ
ꯇꯨꯝꯅꯤꯡꯉꯦ
ꯀ꯭ꯔꯤ ꯇꯨꯝꯅꯤꯡꯉꯦ ꯅꯪ ꯂꯣꯏ ꯄꯨꯝꯃꯝꯃꯅꯤꯀꯣ ꯅꯝꯊꯤꯕꯅ ꯂꯣꯏꯔꯝꯃꯅꯤ
ꯋꯥꯗꯣ ꯑꯐ ꯑꯐꯕ ꯉꯥꯡꯕ ꯇꯧꯋꯣ
ꯑꯗꯣ ꯀꯔꯤꯒꯤ ꯍꯧꯖꯤꯛꯐꯥꯎ ꯍꯧꯒꯠꯇ꯭ꯔꯤꯕꯅꯣ ꯅꯪ ꯉꯔꯥꯡ ꯇꯨꯝꯗꯕ꯭ꯔꯣ
ꯉꯔꯥꯡ ꯇꯨꯝꯃꯦ ꯎꯝ
ꯑꯗꯨꯒ ꯀꯔꯤꯒꯤ ꯍꯧꯖꯤꯛ ꯌꯥꯝ ꯊꯦꯡꯅ ꯇꯨꯝꯕ꯭ꯔꯣ
ꯑꯥ ꯅꯪꯗꯤ ꯀꯩ ꯏꯟꯁꯥꯡ ꯆꯥꯔꯒꯦ
ꯑꯩꯗꯤꯀꯣ ꯆꯝꯐꯨꯠ ꯆꯥꯏꯌꯦ ꯑꯗꯨꯒ ꯊꯥꯡꯖꯤꯡ ꯑꯃꯦꯠꯄꯒ ꯆꯥꯏꯌꯦ ꯌꯥꯝ ꯍꯥꯎꯋꯦ ꯅꯪꯗꯤ ꯅꯪꯗꯤ ꯊꯣꯡꯂꯝꯈꯤꯔꯣꯏꯅꯦꯀꯣ
ꯆꯥꯛ ꯊꯣꯡꯗ꯭ꯔꯤꯌꯦ
ꯀꯔꯝ ꯀꯥꯟꯗ ꯊꯣꯡꯗꯣꯏꯅꯣ ꯍꯧꯒꯠꯂꯣ
ꯍꯧꯒꯠꯈ꯭ꯔꯅꯤ ꯉꯁꯤ
ꯐꯖꯅ ꯉꯥꯡꯉꯣ ꯅꯈꯣꯟꯗꯣ
ꯈꯔ ꯂꯩꯔꯗꯤ ꯍꯧꯒꯠꯈ꯭ꯔꯅꯤ
ꯇꯨꯝꯕ ꯌꯥꯝ ꯅꯨꯡꯉꯥꯏꯌꯦꯅ ꯇꯨꯝꯕ ꯌꯥꯝ ꯅꯨꯡꯉꯥꯏꯔꯕꯣ
ꯑꯁ ꯉꯔꯥꯡ ꯅꯍꯥꯟ ꯉꯔꯥꯡ ꯉꯁꯤ ꯑꯁ ꯋꯦꯗꯔꯁꯤ ꯌꯥꯝ ꯅꯨꯡꯉꯥꯢ
ꯑꯈꯣꯏꯁꯨ ꯅꯨꯡꯉꯥꯏꯌꯦ
ꯅꯣꯡꯁꯦ ꯐꯖꯅ ꯂꯦꯞꯇꯕꯤ ꯆꯨꯕꯀꯣ
ꯑꯦ ꯅꯣꯡ ꯆꯨꯕ꯭ꯔꯣ
ꯍꯥ
ꯅꯣꯡ ꯆꯨꯕ꯭ꯔꯣ
ꯅꯨꯃꯤꯠ ꯍꯨꯝꯅꯤ ꯁꯨꯔꯦ ꯅꯣꯡ ꯆꯨꯕ ꯂꯦꯞ
ꯑꯩꯁ ꯅꯨꯡꯉꯥꯏꯔꯤꯅꯦ ꯑꯗꯨꯗꯤ
ꯍꯣꯏ ꯑꯗꯨꯒꯤꯅꯦ ꯉꯁꯤꯁꯨ
ꯉꯁꯤꯁꯨ ꯐꯖꯅꯥ ꯆꯨꯈ꯭ꯔꯦ ꯑꯣ ꯑꯩꯈꯣꯏꯁꯤꯗꯥꯁꯨ ꯆꯨꯑꯦꯕꯀꯣ ꯑꯗꯣꯏꯁꯨ ꯌꯥꯝꯅ ꯆꯨꯗꯦꯕ ꯈꯤꯇꯪ ꯈꯤꯇꯪ ꯆꯨꯔꯒ ꯑꯃꯨꯛ ꯅꯨꯡꯁꯥ ꯀꯜꯂꯛꯀꯅꯤ ꯑꯗꯨꯃꯥꯏꯟ ꯇꯧꯋꯦ
ꯑꯣ
ꯌꯥꯝ ꯅꯨꯡꯉꯥꯏꯇꯦ ꯂꯩꯕ ꯁꯤꯗꯤ ꯃꯤ ꯅꯥꯅꯤꯡꯉꯥꯏ ꯇꯧꯕ ꯋꯦꯗꯔꯅꯤꯗ
ꯀꯩꯒꯤ
ꯅꯨꯡꯁꯥ ꯑꯃꯨꯛ ꯌꯥꯝ ꯁꯥꯒꯠꯂꯛꯀꯅꯤ ꯑꯃꯨꯛ ꯅꯣꯡ ꯆꯨꯔꯛꯀꯅꯤ ꯀꯔꯤ ꯋꯦꯗꯔꯅꯣꯅꯍꯦ ꯑꯩ ꯀꯣꯛ ꯆꯤꯛꯑꯦ ꯑꯗꯨꯒꯤ
ꯁꯦꯁ
ꯅꯥꯔꯦ ꯐꯥꯒꯤ ꯃꯥꯟꯕ꯭ꯔꯣ
ꯃꯥꯥꯟꯗꯦꯗ
ꯃꯥꯟꯗꯦꯗ ꯑꯁꯦꯡꯕꯒꯤꯅꯦ ꯏꯁꯥ ꯉꯝꯗ꯭ꯔꯦ ꯑꯩ
ꯑꯗꯣ ꯊꯕꯛ ꯆꯠꯀꯦꯔꯣ
ꯆꯠꯀꯦꯔꯣ ꯉꯁꯤꯁꯦꯀꯣ
ꯎꯝ
ꯍꯧꯖꯤꯛ ꯐꯥꯎꯒꯤꯗꯤ ꯊꯕꯛꯁꯦ ꯂꯩꯇꯦ ꯆꯠꯊꯣꯛꯀꯗꯕ ꯃꯥꯟꯗꯦ ꯈꯪꯗꯦꯗꯣ ꯍꯣꯔꯦꯟ ꯈꯨꯗꯛꯇ ꯀꯣ ꯇꯝꯕ ꯉꯝꯗꯦ ꯍꯥꯏꯗꯅ
ꯈꯪꯉꯦ ꯈꯪꯉꯦ ꯊꯕꯛ ꯂꯩꯇꯦ ꯅꯪ
ꯂꯩꯇꯦ ꯅꯪ ꯑꯁ ꯍꯧꯖꯤꯛ ꯊꯕꯛ ꯂꯩꯇꯦ ꯍꯥꯏꯅ ꯂꯩꯔꯁꯨ ꯈꯨꯗꯛꯇ ꯁꯨꯃꯥꯏꯅ ꯑꯃꯨꯛꯇ ꯆꯠꯂꯨꯁꯤ ꯅꯠꯇ꯭ꯔꯒꯥꯌꯦ ꯑꯗꯣ ꯊꯣꯛꯂꯛꯑꯣ ꯈꯣꯠꯂꯛꯑꯣ ꯍꯥꯏꯔꯛꯑꯗꯤ ꯑꯗꯨꯝ ꯆꯠꯀꯅꯤ ꯀꯩꯅꯣ
ꯍꯣꯏꯅꯦ ꯍꯣꯏꯅꯦ
ꯍꯣꯏꯅꯦ ꯅꯪꯗꯤ ꯌꯨꯝꯗ ꯂꯩꯗꯣꯏꯔꯣ
ꯑꯩꯗꯤ ꯌꯨꯝꯗ ꯂꯩꯗꯣꯏꯅꯦ
ꯑꯣ ꯅꯣꯡꯒ ꯇꯥꯕꯅꯦ ꯃꯄꯥꯟ ꯊꯣꯛꯀꯅꯨ ꯀꯣ
ꯑꯁꯦꯡꯕꯩ
ꯑꯁꯦꯡꯕꯩꯔꯣ ꯍꯣꯏ
ꯎꯝ ꯊꯣꯛꯑꯔꯣꯏ ꯉꯁꯤꯗꯤ ꯑꯗꯨꯝ ꯂꯩꯈ꯭ꯔꯅꯤ
ꯍꯣꯏ ꯑꯗꯣ ꯏꯕꯥꯅꯤ ꯋꯥꯔꯤ ꯁꯥꯥꯟꯅꯔꯒ ꯑꯗꯨꯝ ꯂꯩꯔꯁꯦꯕ ꯉꯁꯤꯗꯤ
ꯁꯣꯏꯗ꯭ꯔꯕꯅꯦ ꯅꯪꯒ ꯑꯩꯕꯅꯤ
ꯅꯣꯡ ꯐꯥꯗꯣꯛꯁꯨ ꯑꯩꯒꯤ ꯈꯛꯇ ꯃꯇꯝ ꯀꯥꯏꯊꯣꯛꯄ ꯌꯥꯏꯗꯅ
ꯅꯪꯒꯨ ꯉꯥꯛꯇꯅꯦ ꯑꯩꯅ ꯀꯥꯏꯊꯣꯛꯏꯁꯦ
ꯑꯁ ꯅꯪꯁꯨ ꯆꯤꯟꯗ ꯈꯛꯇꯪꯅꯤꯍꯦ ꯑꯩꯅꯗꯤ ꯆꯤꯟꯗ ꯀꯌꯥꯝ ꯉꯥꯡꯗ꯭ꯔꯁꯨ ꯊꯕꯛ ꯑꯣꯏꯅ ꯍꯦꯛꯇ ꯇꯧꯔꯛꯄꯀꯣ
ꯆꯤꯟꯗ ꯈꯛꯇꯅꯦ ꯍꯥꯏ ꯑꯩꯕꯨ
ꯍꯣꯏꯅꯦ ꯅꯪꯗꯤ ꯆꯤꯟꯗ ꯈꯛꯇꯅꯦ ꯃꯤꯅ ꯑꯁ ꯉꯔꯥꯡꯗꯣ ꯀꯔꯤꯒꯤꯔꯣ ꯅꯪꯗꯤ ꯇꯨꯝ ꯑꯩꯉꯣꯟꯗ ꯄꯥꯎ ꯐꯥꯎꯔꯛꯇꯕꯤ ꯇꯨꯝꯃꯤꯗꯣ ꯀꯔꯤꯒꯤꯅꯣ
ꯑꯁ ꯇꯨꯝꯅꯤꯡꯃꯟꯈꯤꯗꯅ ꯇꯨꯝꯈ꯭ꯔꯦ ꯑꯩꯁꯦ
ꯅꯪꯗꯤ ꯑꯩꯕꯨ ꯅꯨꯡꯁꯤꯗꯕꯅꯤꯅꯦ
ꯅꯨꯡꯁꯤꯃꯟꯗꯅ ꯊꯦꯡꯃꯟꯕꯒꯤ ꯅꯪꯕꯨ ꯀꯣꯜ ꯇꯧꯔꯛꯇꯕꯅꯤꯗ
ꯆꯠꯂꯣ ꯑꯗꯥ ꯃꯥꯅ ꯇꯨꯝꯊꯣꯛ ꯈ꯭ꯔꯒ ꯑꯩꯗꯤ ꯀꯌꯥꯝ ꯋꯥꯅ ꯉꯥꯏꯑꯦ ꯉꯔꯥꯡ ꯄꯨꯡ ꯑꯅꯤ ꯐꯥꯎ ꯉꯥꯏ
ꯅꯁ ꯑꯁꯦꯡꯕꯩꯅꯦ
ꯑꯁꯦꯡꯕꯩꯅꯦ ꯑꯩꯁꯨ ꯄꯨꯡ ꯑꯅꯤ ꯐꯥꯎ ꯉꯥꯏꯌꯦ ꯑꯩ ꯌꯥꯝ ꯁꯥꯎꯅꯤꯡꯉꯤꯀꯣ ꯅꯪ ꯍꯣꯏ ꯅꯪ ꯁꯨꯃꯥꯏꯅ ꯇꯧꯒꯅꯨ ꯍꯥꯏꯗ꯭ꯔꯥ ꯑꯩꯅ ꯇꯨꯝꯅꯤꯡꯉꯗꯤ ꯇꯨꯝꯃꯒꯦ ꯇꯨꯝꯃꯁꯦ ꯑꯩ ꯉꯝꯗ꯭ꯔꯦ ꯍꯥꯏꯔꯛꯑꯣ ꯍꯥꯏꯕ ꯅꯠꯇ꯭ꯔꯥ ꯃꯤꯗꯕꯨ ꯃꯤꯕꯨ ꯃꯤꯕꯨ ꯉꯥꯏꯍꯜꯂꯒ ꯅꯪꯅ ꯇꯨꯝꯊꯣꯛꯑꯒ ꯀꯔꯤ ꯆꯥ ꯀꯔꯤ
ꯁꯣꯏꯗꯦ
ꯃꯇꯝ ꯍꯦꯜꯂꯦ
ꯀꯩꯒꯤꯅꯣ
ꯍꯧꯖꯤꯛ ꯈꯛꯇ ꯍꯥꯏꯕ ꯉꯁꯥꯏꯗꯒꯤ ꯇꯧꯔꯛꯄꯗꯒꯤ ꯍꯥꯏꯕ ꯌꯥꯗꯕ꯭ꯔꯣ
ꯑꯩ ꯋꯥ ꯍꯥꯏꯗꯤꯉꯩ ꯅꯪꯅ ꯏꯁꯧ ꯂꯥꯡꯂꯛꯄꯗꯨꯗ ꯍꯥꯏꯕ ꯉꯝꯗꯕꯒꯤꯅꯦ
ꯑꯩ ꯁꯨꯃꯥꯏꯅ ꯇꯧꯋꯦ ꯍꯥꯏꯕꯁꯦ ꯅꯪ ꯈꯪꯗꯕ꯭ꯔꯕ ꯍꯦꯛ ꯇꯧꯔꯛꯄꯗꯒꯤ ꯅꯪ ꯍꯥꯏꯕ ꯀꯩ ꯀꯥꯏꯒꯦ
ꯑꯗꯨ ꯁꯣꯏꯔꯦ
ꯅꯪꯗꯤ ꯃꯤꯅ ꯍꯪꯉꯛꯇ꯭ꯔꯤꯐꯥꯎ ꯅꯁꯥꯅ ꯈꯪꯅ ꯍꯥꯏꯔꯛꯑꯣꯏꯅꯦ
ꯇꯨꯠ ꯂꯥꯜꯂꯦ
ꯌꯥꯔꯦ ꯅꯁꯥꯅ ꯈꯪꯅ ꯍꯥꯏꯔꯛꯇ꯭ꯔꯒ ꯌꯥꯔꯦ ꯑꯩꯅ ꯍꯥꯏꯔꯛꯄ ꯃꯇꯨꯡꯗ ꯍꯥꯏꯔꯛꯄꯗꯤ ꯀꯨꯝꯕ ꯋꯥꯗꯤ ꯑꯩꯗꯤ ꯂꯧꯗꯦ
ꯇꯨꯠ ꯂꯥꯜꯂꯦ
ꯍꯥꯥ
ꯗꯨꯁꯣꯏ
ꯌꯥꯔꯦ ꯅꯋꯥ ꯂꯧꯗ꯭ꯔꯦ ꯇꯨꯝꯅꯤꯡꯉꯤꯕꯣ ꯅꯪꯒꯤ ꯅꯨ ꯈꯣꯟꯖꯦꯜꯗꯣ ꯇꯨꯝꯅꯤꯡꯉꯤꯕ ꯃꯥꯜꯂꯦ ꯀꯣ
ꯇꯨꯨꯝꯅꯤꯡꯗꯦꯗ
ꯅꯣꯏꯒꯤ ꯋꯦꯗꯔ ꯃꯇꯥꯗꯨꯒ ꯅꯪꯒꯤ ꯈꯣꯟꯖꯦꯜ ꯃꯇꯥꯗꯨꯒ
ꯉꯔꯥꯡꯗꯣ
ꯗꯣ ꯎꯝ
ꯅꯪ ꯀꯥꯏ ꯆꯠꯄ꯭ꯔꯥ?
ꯄ꯭ꯔꯥ ꯉꯔꯥꯡꯔꯣ?
ꯎꯝ
ꯉꯔꯥꯡꯗꯤꯀꯣ ꯏꯃꯥꯟꯅꯕꯤ ꯏꯕꯟꯅꯤꯗꯣ
ꯍꯣꯏ
ꯍꯣꯏ ꯑꯥ ꯊꯕꯛ ꯑꯃ ꯆꯠꯂꯨꯔꯦ
ꯑꯣ ꯑꯣ
ꯑꯗꯨꯒꯅꯦ ꯂꯝꯕꯤꯗꯅꯦ
ꯎꯝ
ꯑꯉꯥꯎꯕ ꯑꯃ ꯊꯦꯡꯅꯕ ꯏꯕꯟꯅꯤꯗ ꯀꯣꯏꯇꯥꯟ ꯇꯥꯟꯅꯕꯀꯣ ꯏꯕꯟꯅꯤꯁꯨ ꯀꯤꯕꯒꯤ ꯑꯥ ꯆꯦꯜꯂꯦꯕꯀꯣ ꯊꯨꯅꯁꯨ ꯆꯠꯂꯦꯕꯀꯣ ꯑꯗꯨꯒ ꯃꯥꯅ
ꯎꯝ
ꯑꯗꯨꯒ ꯃꯥ ꯆꯦꯟꯒꯅꯨ ꯆꯦꯟꯒꯅꯨꯁꯨ ꯂꯥꯎꯔꯛꯄꯀꯣ
ꯎꯝ
ꯑꯗꯨꯕꯨ ꯏꯕꯟꯅꯤꯗꯤ ꯀꯤꯕꯒꯤ ꯑꯗꯨꯝ ꯆꯦꯜꯂꯦ ꯌꯥꯝ ꯃꯥꯗꯣ ꯍꯣꯏ ꯌꯥꯝꯅ ꯌꯥꯝ ꯀꯨꯏꯅ ꯇꯥꯟꯅꯔꯝꯃꯦꯅꯦ ꯏꯕꯟꯅꯤꯕꯨ
ꯎꯝ ꯁꯦꯡꯕ꯭ꯔꯣ ꯍꯥꯏꯔꯤꯁꯦ?
ꯎꯝ ꯑꯗꯨꯝ ꯏꯃꯥꯟꯅꯕꯤ ꯑꯗꯨꯁꯨꯀꯣ ꯎꯝ ꯃꯟꯅꯥ ꯏꯃꯥꯟꯅꯕꯤꯁꯨ ꯌꯥꯝ ꯀꯤꯒꯜꯂꯦ ꯑꯩꯅꯗꯤ ꯀꯔꯤꯁꯨ ꯇꯧꯔꯣꯏꯌꯦ ꯇꯞꯅ ꯆꯠꯁꯦ ꯃꯤ ꯃꯌꯥꯝ ꯂꯩꯕꯁꯤꯕꯨ ꯀꯔꯤ ꯀꯤꯗꯣꯏꯅꯣ ꯍꯥꯏꯕꯅꯦꯕꯀꯣ ꯑꯗꯨꯒ ꯃꯥꯗꯣ ꯌꯥꯗꯕ ꯃꯥꯗꯣ ꯆꯦꯟꯕꯀꯣ ꯑꯗꯨꯒꯤ ꯑꯩꯁꯨ ꯏ ꯊꯟꯇ ꯇꯨꯃꯤꯟꯅ ꯆꯠꯂꯒ ꯂꯩꯕꯗꯣ ꯇꯟꯕꯒꯤ ꯃꯥꯒꯤ ꯃꯇꯨꯡ ꯏꯜꯂꯒ ꯆꯦꯟꯕꯅꯤꯅꯦ
ꯎꯝ
ꯅꯪꯒꯤ ꯅꯪꯗꯤ ꯆꯠꯊꯣꯛꯇꯦꯕ ꯉꯔꯥꯡꯁꯨ?
ꯑꯩꯗꯤ ꯗꯨꯝ ꯂꯩꯅ
ꯉꯥ ꯑꯁ ꯅꯪꯁꯨ ꯌꯨꯝ ꯂꯩꯃꯟꯈ꯭ꯔꯦ ꯈꯔ ꯈꯔ ꯆꯠꯊꯣꯛꯑꯣ
ꯅꯣꯡꯗꯣ
ꯑꯥ
ꯆꯨꯃꯟꯕꯒꯤ ꯆꯠꯊꯣꯛꯄ ꯌꯥꯗ꯭ꯔꯦ ꯆꯠꯊꯣꯛꯅꯤꯡꯉꯁꯨ
ꯏ ꯍꯥꯏꯗꯤ ꯈꯤꯇꯪ ꯈꯤꯇꯪ ꯆꯨꯕ ꯅꯠꯇꯕ ꯌꯥꯝ ꯆꯨꯕ꯭ꯔꯥꯕ?
ꯅꯨꯡꯇꯤ ꯈꯨꯗꯤꯡ ꯗꯨꯝ ꯈꯤꯇꯪ ꯈꯤꯇꯪ ꯆꯨꯔꯒ ꯅꯨꯡꯇꯤ ꯈꯨꯗꯤꯡ ꯆꯣꯠꯄꯗꯣ ꯃꯇꯝ ꯑꯗꯨ ꯃꯑꯣꯡꯗꯅꯦꯕ
ꯑꯗꯨ ꯑꯣꯏꯔꯁꯨ ꯂꯝꯕꯤꯗꯣ ꯅꯥꯜꯂꯗꯤ ꯌꯥꯝ ꯆꯠꯄ ꯅꯨꯡꯉꯥꯏꯒꯅꯤꯀꯣ? ꯑꯨꯝ ꯐꯖꯒꯗꯕ ꯃꯥꯜꯂꯦ ꯅꯣꯡ ꯆꯨꯕꯤꯕꯗꯣ ꯃꯐꯝ ꯀꯨꯝꯕꯗꯣ ꯌꯦꯡꯕꯗ ꯌꯥꯝ ꯐꯖꯔꯝꯒꯅꯦꯕ ꯅꯥꯟꯁꯨ ꯅꯥꯟꯕ ꯃꯥꯜꯂꯦ ꯎꯐꯨꯟꯒꯨꯝꯕꯁꯨꯀꯣ ꯈꯔ ꯑꯣ ꯐꯥꯒꯅꯤꯗꯅ
ꯑꯥ
ꯅꯪꯁꯦ ꯅꯇꯟ ꯇꯟꯕ꯭ꯔꯣ
ꯑꯗꯣ ꯅꯪꯗꯤ ꯍꯟꯗꯛ ꯌꯨꯝꯗ ꯗꯨꯝ ꯂꯩꯕ꯭ꯔꯥ
ꯌꯨꯝꯗ ꯑꯗꯨꯝ ꯂꯩꯇꯦ ꯃꯔꯛ ꯃꯔꯛꯇ ꯂꯧꯗ ꯆꯠꯂꯤ ꯌꯨꯝꯗ ꯑꯃꯨꯛ ꯂꯩꯌꯤ ꯊꯕꯛ ꯑꯗꯨꯝ ꯂꯩꯔꯗꯤ ꯗꯤ ꯆꯠꯊꯣꯏꯗ
ꯎꯝ
ꯐꯤꯁꯨ ꯁꯥꯒꯅꯤ ꯂꯧꯁꯨ ꯆꯠ ꯀꯅꯤ ꯏꯃꯨꯡꯒꯤ ꯊꯕꯛꯁꯨ ꯇꯧꯒꯅꯤ ꯑꯁ ꯑꯩꯗꯤ ꯌꯨꯝꯗ ꯂꯩꯔꯁꯨ ꯊꯕꯛꯀꯤ ꯊꯕꯛ ꯉꯥꯛꯇꯅꯤꯗ ꯆꯠꯊꯣꯛꯇꯦ ꯍꯥꯏ ꯋꯥꯅꯤꯗ
ꯑꯣ ꯑꯗꯨꯕꯨꯗꯤ ꯑꯩꯁꯨ ꯇꯧꯋꯤꯗ
ꯆꯠꯂꯣꯍꯦ ꯅꯪꯗꯤ ꯀꯔꯤ ꯊꯕꯛ ꯂꯩꯔꯗꯅ
ꯌꯨꯝ ꯁꯦꯡꯕ
ꯑꯗꯨ ꯈꯛꯇ
ꯑꯠ ꯑꯗꯨꯁꯨ ꯁꯦꯡꯕꯅꯤ ꯀꯩꯅꯣ
ꯑꯁ ꯌꯨꯝ ꯁꯦꯡꯕ ꯈꯣꯠꯄꯀꯨꯝ ꯀꯣꯟ ꯐꯦꯡꯕꯀꯨꯝꯕꯗꯤ ꯑꯈꯣꯏꯗꯤ ꯇꯧꯃꯟꯕꯒꯤ ꯊꯕꯛ ꯀꯧꯗ꯭ꯔꯦꯗ
ꯐꯤ ꯁꯨꯕꯗꯤ
ꯐꯤ ꯁꯨꯕꯁꯨꯅꯤ ꯀꯩꯅꯣ ꯑꯈꯣꯏꯅ ꯊꯕꯛ ꯀꯧꯕꯁꯦꯀꯣ ꯂꯧꯗ ꯆꯠꯄꯀꯨꯝꯕ ꯐꯤ ꯁꯥꯕꯀꯨꯝꯕ ꯑꯗꯨꯝ ꯈꯔ ꯋꯥꯅ ꯁꯨꯕ ꯊꯕꯛꯁꯤꯡꯗꯣ ꯑꯗꯨꯕꯨ ꯊꯕꯛ ꯀꯧꯋꯦ
ꯑꯥ
ꯅꯣꯏꯗꯤ ꯑꯥ ꯀꯣꯟ ꯐꯦꯡꯕꯒꯨꯝꯕꯁꯦ ꯊꯕꯛꯅꯤꯅꯦꯀꯣ ꯅꯣꯏꯒꯤꯗꯤ
ꯎꯝ
ꯑꯗꯨꯕꯨ ꯊꯕꯛ ꯅꯠꯇꯦꯍꯦ
ꯌꯥꯝ ꯐꯩ ꯀꯣ ꯃꯤꯗꯤ
ꯍꯣꯏ ꯑꯩꯗꯤ ꯁꯨꯕ ꯅꯣꯝꯕ ꯌꯥꯝ ꯀꯜꯂꯦ ꯑꯗꯨꯒꯤꯀꯣ ꯑꯗꯨꯀꯤ ꯑꯗꯨꯒꯤ ꯑꯥ ꯑꯈꯣꯏ ꯈꯨꯟꯒꯤ ꯄꯥꯈꯪꯒꯤ ꯃꯃꯥꯁꯤꯡꯗꯣ
ꯍꯣꯢ
ꯑꯩꯕꯨ ꯇꯥꯅꯥꯔꯤꯅꯤꯅꯦ
ꯀꯔꯤꯒꯤ ꯇꯟꯅꯥꯔꯤꯕ ꯅꯪꯕꯨ
ꯊꯕꯛ ꯐꯥꯕꯒꯤ ꯏꯃꯧ ꯅꯨꯨꯄꯤ ꯑꯣꯏꯅꯤꯡꯉꯦ ꯏꯃꯧ ꯅꯨꯨꯄꯤ ꯑꯣꯏꯅꯤꯉꯦ ꯑꯩꯗꯣ ꯊꯕꯛ ꯑꯩꯁꯦ ꯊꯕꯛ ꯐꯥꯕ ꯈꯛꯇ ꯅꯠꯇꯅꯀꯣ
ꯍꯥ
ꯑꯩꯁꯦ ꯊꯕꯛ ꯐꯕ ꯈꯛꯇ ꯅꯠꯇꯅꯀꯣ
ꯎꯝ
ꯊꯕꯛ ꯇꯧꯔꯗꯤ ꯐꯖ ꯐꯖꯅ ꯇꯧꯕꯤꯕꯗꯣ ꯑꯗꯨꯃꯥꯏꯅꯁꯨ ꯑꯣꯏꯒꯜꯂꯦꯕꯀꯣ
ꯑꯣꯍꯣ
ꯑꯗꯨꯒꯤ ꯑꯗꯨꯒꯤ ꯏꯁ ꯏꯃꯧ ꯅꯨꯄꯤ ꯑꯣꯏꯅꯤꯡꯉꯦ ꯏꯃꯧ ꯅꯨꯨꯄꯤ ꯑꯣꯏꯅꯤꯡꯉꯦ ꯑꯁ ꯅꯪꯕꯨ ꯏꯃꯧ ꯅꯨꯨꯄꯤ ꯑꯣꯏꯕ ꯐꯪꯈ꯭ꯔꯗꯤ ꯌꯥꯔꯦ ꯀꯥꯏꯅꯀꯣ
ꯃꯤꯅ ꯋꯃꯧ ꯅꯃꯧꯅꯨꯄꯤ ꯃꯤꯅ ꯅꯪꯕꯨ ꯅꯃꯧꯅꯨꯄꯤ ꯑꯣꯏꯅꯤꯡꯉꯦ ꯍꯥꯏꯕ ꯅꯪꯅ ꯑꯦ ꯏꯃꯥꯕꯨ ꯅꯃꯧ ꯅꯨꯨꯄꯤ ꯑꯣꯏꯒꯦ ꯍꯥꯏꯅ ꯂꯩꯔꯒ ꯂꯩꯕ
ꯍꯣꯏꯅꯦ ꯑꯗꯨ ꯅꯪ ꯈꯪꯖꯂꯣ ꯅꯔꯥꯏꯕꯛ ꯌꯥꯝ ꯐꯔꯕꯅꯦ ꯅꯪꯗꯤ
ꯍꯣꯢꯅꯦ
ꯑꯗꯨꯒ ꯑꯩꯕꯨ ꯂꯨꯅ ꯇꯧꯕꯤꯗ꯭ꯔꯗꯤ ꯅꯪꯁꯨ ꯑꯃꯨꯛ ꯆꯩ ꯂꯥꯛꯀꯗꯕꯀꯣ
ꯅꯪꯕꯨ ꯂꯨꯅ ꯇꯧꯗ꯭ꯔꯗꯤ ꯌꯥꯔꯣꯏꯍꯦ ꯂꯨꯅ ꯇꯧꯕꯤꯗꯣꯏꯅꯦ ꯑꯩꯅ ꯋꯥꯔꯨꯅꯨ
ꯍꯣꯏ ꯍꯧꯖꯤꯛ ꯃꯤꯅꯅꯦ ꯑꯩꯕꯨ ꯄꯥꯝꯕ ꯃꯤꯁꯤꯡ ꯈꯨꯌꯥꯝ ꯑꯃꯅꯦ ꯑꯗꯨꯒꯤ ꯃꯔꯛ ꯇꯥ ꯅꯪꯕꯨ ꯑꯩꯅ ꯌꯦꯡ ꯑꯩ ꯌꯥꯕꯤꯈ꯭ꯔꯕꯅꯤꯀꯣ
ꯑꯁ
ꯑꯗꯨꯗ ꯅꯪ ꯐꯖꯟꯅ ꯇꯧꯕꯤꯗ꯭ꯔꯗꯤ ꯅꯨꯡꯉꯥꯏꯔꯣꯏꯍꯦ
ꯆꯨꯝꯃꯦ ꯆꯨꯝꯃꯦ
ꯎꯝ